ꯍꯜꯂꯣ ꯇꯥꯕ꯭ꯔꯣ
ꯀꯥꯏꯗꯥꯌꯦ
ꯅꯨꯡꯉꯥꯏꯔꯤꯕ ꯚꯥꯏ
ꯋꯥꯗꯤ ꯕꯥꯏ
ꯀꯩ ꯀꯩ ꯀꯩꯒꯤꯅꯣ ꯀꯩ ꯆꯠꯇꯕꯒꯦꯔꯥ ꯂꯥꯎꯠ ꯏꯁꯄꯤꯀꯔ ꯊꯥꯕꯗꯤ ꯌꯥꯗꯕꯅꯤ ꯅꯪ ꯀꯩ ꯀꯩꯆꯗꯕ ꯅꯨꯡꯉꯥꯏꯇꯔꯅꯣ
ꯀꯔꯤ ꯍꯥꯏꯕ
ꯀꯩ ꯆꯠꯇꯕꯩ ꯅꯨꯡꯉꯥꯏꯇꯦ ꯍꯥꯏꯅꯣꯕ
ꯑꯩ ꯌꯨꯝꯗ ꯁꯨꯝ ꯂꯩꯕꯒꯤ ꯌꯥꯝ ꯅꯨꯡꯉꯥꯏꯇꯦ
ꯑꯁ ꯅꯪ ꯑꯩꯈꯣꯏꯗ ꯀꯣꯏ ꯂꯥꯛꯀꯦꯗ ꯅꯠꯇ꯭ꯔꯕ ꯍꯌꯦꯡ ꯀꯣꯏ ꯆꯠꯂꯨꯁꯦ ꯑꯗꯨꯗꯤ ꯑꯗꯣ ꯀꯩꯅ ꯇꯝꯒꯦ ꯍꯥꯏꯕ ꯑꯩ ꯁꯤ ꯁꯝ ꯁꯪꯦ ꯍꯥꯏꯕ
ꯀꯗꯥꯏ ꯁꯪꯉꯅꯣ
ꯑꯩ ꯁꯣꯟꯝ ꯭ꯂꯨ ꯃꯁꯨꯁꯨ ꯆꯪꯉꯤꯅꯦ ꯕ꯭ꯂ ꯅꯪ ꯁꯪ ꯍꯪꯕ ꯌꯥꯝ ꯄꯥꯝꯗꯥꯏꯅꯦ ꯑꯗꯨꯅꯦ ꯍꯥꯏꯁꯦ ꯑꯗꯣ ꯅꯪꯁꯨꯣ ꯁꯝ ꯁꯪꯕ ꯌꯥꯝ ꯄꯥꯝꯗꯥꯏꯅꯦ
ꯄꯥꯝꯃꯦꯗꯣ ꯍꯟꯇꯛ ꯁꯪꯉꯔꯣꯏ ꯍꯥꯏꯕ ꯅꯠꯇꯦ ꯁꯝꯗꯣ ꯂꯣꯏꯅ ꯁꯣꯛꯑꯦꯕꯗꯣ ꯑꯩꯅ ꯍꯟꯗꯛ ꯈꯜꯂꯤꯁꯦ ꯁꯝꯗꯣ ꯁꯪꯗꯕꯤꯗ ꯒ꯭ꯔꯣ ꯑꯥꯎꯠ ꯇꯧꯍꯟꯕꯗꯣ ꯅꯦꯆꯔꯦꯜ ꯍꯦꯌꯔ ꯀꯂꯔ ꯑꯃꯨꯛ ꯅꯦꯆꯔꯦꯜ ꯍꯦꯌꯔ ꯀꯂꯔ ꯑꯃꯨꯛ ꯒ꯭ꯔꯣ ꯑꯥꯎꯠ ꯇꯧꯍꯟꯒꯦ ꯇꯧꯕ ꯁꯨꯝ ꯁꯨꯝ ꯁꯥꯡꯉ ꯁꯥꯡꯉ ꯀꯛꯊꯠꯂ ꯀꯛꯊꯠꯂꯒ ꯁꯝꯗꯣ ꯃꯥꯡꯍꯟꯈꯤꯕꯗꯣ ꯃꯆꯨꯗꯣ ꯎ
ꯅꯦꯠꯋꯔꯥꯛꯁ ꯅꯨꯡꯉꯥꯏꯇꯕ ꯃꯥꯜꯂꯦ ꯍꯧꯖꯤꯛ ꯍꯧꯖꯤꯛꯀꯥꯟꯗꯤ ꯁꯥꯗ꯭ꯔꯣ
ꯁꯥꯏ ꯐꯝꯁꯦ ꯑꯃꯨꯛꯇꯪ ꯀꯛꯊꯠꯂꯒ ꯍꯜꯂꯣ
ꯇꯥꯔꯕ
ꯇꯥꯏ ꯌꯥꯪ ꯇꯥꯕ꯭ꯔꯣ
ꯍꯥꯏꯔꯣ ꯇꯔꯦ ꯇꯥꯔꯦ
ꯁꯝꯗꯣ ꯀꯩꯅꯣ ꯇꯧꯕꯗꯣꯍꯦ ꯁꯥꯡꯗꯣꯛꯍꯜꯂꯒ ꯃꯇꯣꯟ ꯃꯇꯣꯟ ꯀꯛꯑ ꯀꯛꯑꯒ ꯃꯆꯨꯁꯨ ꯃꯥꯡꯍꯟꯈꯤꯕꯗꯣ
ꯑꯥ ꯈꯥꯏ ꯈꯥꯏ ꯈꯥꯏ
ꯁꯝꯁꯦ ꯃꯆꯨꯁꯦ ꯀꯩꯅꯣꯁꯨ ꯌꯥꯝ ꯁꯣꯛꯑꯦ ꯑꯗꯨꯒꯤ ꯑꯝꯇ ꯅꯦꯆꯔꯦꯜ ꯀꯂꯔ ꯑꯝꯇ ꯇꯥꯍꯟꯒꯦ ꯇꯧꯕ ꯃꯇꯝ ꯈꯔ ꯑꯃꯨꯛ
ꯍꯣꯏ ꯇꯦꯡ ꯞꯤ ꯃꯆꯨ
ꯅꯠꯇ꯭ꯔꯒ ꯃꯨꯛꯁꯨꯛ ꯃꯨꯟꯅ ꯁꯪꯖꯟꯈꯤꯕ ꯑꯃ ꯁꯝꯗꯤ ꯏꯁꯇ꯭ꯔꯦꯠꯅꯤꯡ ꯇꯧꯊꯣꯛꯑꯒ
ꯃꯨꯁꯨ ꯑꯁ ꯏꯁꯇ꯭ꯔꯦꯠꯅꯤꯡꯗꯤ ꯇꯧꯒꯅꯣ ꯁꯝ ꯁꯦꯠꯅꯤꯡ ꯇꯧꯕꯁꯦ ꯁꯝ ꯌꯥꯝ ꯁꯣꯛꯑꯦ ꯍꯥꯏꯕꯅꯦ ꯁꯝ ꯊꯤꯡꯍꯟꯕꯁꯤ ꯌꯥꯝ ꯁꯣꯛꯄꯅꯦ ꯚꯥꯏ
ꯇ꯭ꯔꯤꯠꯃꯦꯟ ꯑꯃ ꯇꯧꯔꯒ ꯀꯩꯅ ꯇꯧꯒꯦ ꯇꯧꯋꯦꯅ ꯈꯜꯂꯝꯕꯁꯨ
ꯑꯣ ꯑꯦꯝ ꯌꯨꯒꯤꯅꯦ ꯑꯦꯝ ꯌꯨꯒꯤꯅꯦ ꯍꯦꯛ ꯆꯪꯐꯝꯗ ꯑꯅꯧꯕ ꯁꯦꯂꯣꯟ ꯑꯃ ꯍꯥꯡꯉꯕꯅꯤ ꯚꯥꯏ
ꯁꯦꯂꯣꯟꯕꯨꯗꯤ ꯑꯩꯈꯣꯏ ꯏꯅꯝꯃꯒꯤꯁꯨ ꯂꯩꯁꯤꯗꯤ ꯚꯥꯏ
ꯍꯦꯃ ꯅꯣꯏ ꯅꯣꯏ ꯏꯅꯝꯃꯒꯤꯁꯨ ꯁꯦꯜꯂꯣꯟ ꯍꯥꯡꯕ꯭ꯔꯣ
ꯍꯥꯡꯉꯦ ꯑꯩꯈꯣꯏꯒꯤ ꯇꯥꯕꯤꯟꯒꯤ ꯅꯨꯄꯤꯗꯣ
ꯑꯣ ꯍꯩꯃꯥ ꯅꯣꯏ ꯃꯩ ꯂꯥꯛꯄ꯭ꯔꯣ
ꯀꯥꯏ ꯕꯣ ꯌꯥꯝ ꯌꯦꯡꯅꯔꯤꯕꯕꯦꯝꯃ
ꯑꯣ ꯍꯧꯖꯤꯛ ꯍꯧꯖꯤꯛ ꯐꯤꯐꯥ ꯀꯟ ꯇꯧꯔꯔꯤꯕ
ꯅ ꯣꯜ ꯌꯦꯡ ꯣ ꯅꯣꯏ ꯀꯅꯥꯣ
ꯕꯣꯠꯁꯦ ꯑꯩꯗꯤ ꯌꯦꯡꯗꯦ ꯑꯗꯣ ꯑꯩꯈꯣꯏ ꯏꯃꯨꯡ ꯃꯅꯨꯡ ꯃꯤ ꯃꯤ ꯃꯤꯈꯩꯗꯤ ꯃꯣꯏꯗꯤ ꯌꯦꯡꯉꯦ
ꯎꯝ ꯉꯁꯤ ꯕꯣꯜꯕꯨꯗꯤ ꯌꯥꯝ ꯅꯨꯡꯉꯥꯏꯕ ꯇꯤꯝ ꯂꯩꯇꯦꯗ
ꯑꯣ ꯍꯟꯗꯛ ꯃꯦꯁꯤꯗꯣ ꯒꯣꯜ ꯑꯍꯨꯝ ꯆꯜꯂꯦ
ꯑ ꯅꯍꯥꯛ ꯉꯔꯥꯡ ꯉꯔꯥꯡ ꯅꯍꯥꯛꯅ ꯉꯔꯥꯡ
ꯒꯣꯜ ꯑꯍꯨꯝꯒ ꯆꯂ ꯒꯦꯝ ꯑꯃꯈꯛꯇ ꯃꯥꯅ ꯑꯁ
ꯄꯨꯅꯩꯗꯤ ꯂꯩꯇ꯭ꯔꯦꯉꯣ ꯑꯩꯅ ꯀꯣꯏꯂꯥꯎ ꯈꯣꯏꯔꯥꯎ ꯂꯥꯎꯕꯁꯤ ꯉꯔ
ꯃꯦꯁꯅꯤꯒꯣꯆꯟꯕ
ꯑꯣ ꯏꯪꯀꯣꯜ ꯑꯍꯥꯟꯕ ꯑꯩꯈꯣꯏ ꯀꯩꯁꯤ ꯌꯦꯡꯃꯤꯟꯅꯔꯦꯅꯦ ꯃꯤꯁꯤꯡ ꯉꯥꯛꯇꯅꯦꯕꯌꯥꯝꯕꯅ ꯑꯩꯈꯣꯏꯗꯤ
ꯑ ꯑ ꯑꯣ ꯅꯪꯁꯦ ꯃꯁꯤꯔ ꯌꯥ ꯑꯩꯁꯨ ꯃꯦ ꯁꯤꯉ ꯕꯥꯏ ꯑꯕ ꯍꯦꯆ ꯆꯥꯟ ꯔꯦ ꯌꯣꯡꯁꯤꯗꯤ
ꯁꯤꯅ ꯑꯍꯥꯟꯕ ꯣ ꯒꯣꯜ ꯆꯜꯂꯦꯗꯅꯀꯣ ꯑꯣ ꯑꯜꯥꯔ ꯍꯣꯏꯁꯦ ꯑꯗꯒꯤ ꯊꯦꯅ ꯑꯃꯨꯀ ꯆꯠꯂꯗꯅ ꯀ ꯂꯥꯎꯔꯦ ꯑꯗꯒꯤ ꯊꯥꯔꯠꯇ ꯑꯃꯨꯛ ꯍꯦꯛꯇ꯭ꯔꯤꯛ ꯆꯠꯂꯨ ꯍꯦꯇ꯭ꯔꯤꯛ ꯆꯠꯂꯨ ꯍꯥꯏꯔ ꯂꯩꯔꯤꯀꯥꯟꯗꯨꯗ ꯆꯟꯊꯣꯛꯈ꯭ꯔꯦ ꯈꯪꯕ꯭ꯔꯥ ꯑꯗꯒꯤꯗꯤ ꯋꯥ ꯑꯩꯈꯣꯏꯁꯦ ꯀꯣꯏꯁꯦ ꯀꯧꯁ ꯍꯥꯥ
ꯍꯦꯠꯇ꯭ꯔꯤꯛꯁꯤ ꯀꯩꯅꯣꯕ
ꯃꯦꯠꯆ ꯑꯃꯗ ꯑꯍꯨꯝ ꯆꯟꯕꯗꯤ ꯍꯦꯠꯇ꯭ꯔꯤ
ꯍꯥꯏꯗꯤ ꯃꯤ ꯑꯃ ꯑꯃꯈꯛꯅ
ꯎꯝ ꯎꯝ
ꯑꯣ ꯍꯦꯠ ꯀꯕ꯭ꯔꯣ ꯑꯣ ꯑꯗꯨ ꯃꯥ ꯍꯦꯇ꯭ꯔꯤꯛ ꯆꯠꯂꯦꯅ ꯑꯣ ꯃꯌꯥꯝꯁꯦ ꯑꯗꯨꯏꯔꯣ ꯌꯥꯝ ꯇꯧꯔꯤꯁꯦ
ꯎꯝ ꯑꯗꯨꯏ ꯈꯣꯠꯂꯥꯎ ꯈꯣꯠꯂꯥꯎ ꯂꯥꯎꯅꯗꯅꯅꯦ ꯉꯔ ꯑꯌꯨꯛꯇꯨꯗ ꯑꯌꯨꯛ ꯉꯟꯇꯥ ꯄꯨꯡ ꯇꯔꯨꯛ ꯃꯈꯥꯏꯗꯅꯦꯕ ꯃꯦꯠꯁꯦ
ꯏꯗꯂ ꯑꯔꯤꯔꯤꯕ
ꯇ ꯃ ꯀꯥꯏ ꯇꯔ ꯆ ꯆꯔꯤꯗ ꯀꯣꯏꯔꯥꯎ ꯀꯣꯏꯔꯥꯎ ꯂꯥꯎꯏꯁꯦ ꯑꯩꯒꯆꯤꯡ ꯑ ꯇꯇꯥꯒ ꯍꯧꯒꯠꯂꯤꯅꯦ ꯚ ꯍꯥꯏ ꯑꯗꯨꯗꯣ ꯑꯩ ꯃꯦꯠꯁꯦ ꯈꯣꯏ ꯋꯥꯔꯤꯅꯤ ꯄꯨꯡꯁꯦ ꯈꯪꯕ ꯑꯩꯁꯦ ꯅꯨꯡꯗꯥꯡꯗꯣ ꯑꯗꯨꯒꯤ ꯃꯃꯥꯡ ꯅꯨꯡꯗꯥꯡꯗꯣ ꯀꯩꯅꯣ ꯇꯧꯋꯦꯕ ꯑꯩ ꯐ꯭ꯔꯥꯟꯁ ꯂꯩꯌꯦꯕꯀꯣ ꯑꯦ ꯍꯥ ꯃꯥ ꯐ꯭ꯔꯥꯟꯁ ꯂꯩꯁꯦ ꯈꯪꯗꯕ ꯑꯗꯨꯒꯤ ꯅꯨꯃꯤꯠꯇꯣ ꯅꯨꯡꯊꯤꯟꯒꯁꯨ ꯅꯨꯡꯊꯤꯟ ꯇꯨꯝꯅꯤꯡꯕꯒꯁꯦ ꯑꯩꯅ ꯍꯌꯦꯡꯗꯤ ꯑꯥꯔꯖꯦꯟꯇꯤꯅꯥ ꯂꯩꯕꯅꯤꯅ ꯉꯟꯅ ꯇꯨꯝꯒꯦ ꯈꯜꯂꯦꯕꯀꯣ ꯑꯩꯁꯦ ꯍꯥꯏꯗꯤ ꯉꯟꯅ ꯍꯧꯒꯠꯅꯕ ꯑꯩ ꯊꯕꯛꯇ ꯑ ꯊꯦꯡꯕꯣꯏꯅ ꯉꯟꯅ ꯇꯨꯝꯒꯦꯅ ꯍꯜꯂꯒ ꯉꯟꯅꯨꯝꯕꯁꯦ ꯑꯩꯅ ꯉꯟꯅ ꯇꯨꯝꯒꯦ ꯍꯥꯏꯥꯔꯗꯤ ꯅꯨꯡꯊꯤꯟꯁꯤ ꯇꯨꯝ ꯃꯔꯣꯏꯑꯕ ꯅꯨꯡꯊꯤꯟ ꯇꯨꯝꯃꯗꯤ ꯉꯟꯅ ꯇꯨꯝꯕ ꯑꯃꯨꯛ ꯌꯥꯔꯔꯣꯏꯗꯅ ꯎꯝ ꯑꯗꯨꯒꯤ ꯅꯨꯡꯊꯤꯟꯁꯦ ꯇꯨꯝꯗ꯭ꯔꯦꯕ ꯑꯩꯁꯦ ꯌꯥꯝ ꯋꯥꯅ ꯈꯥꯡꯉꯦꯕ ꯇꯨꯝꯅꯤꯡ ꯇꯨꯝꯅꯤꯡꯗ ꯃꯃꯥꯡ ꯅꯨꯃꯤꯠꯁꯨ ꯕꯣꯜ ꯌꯦꯡꯉꯨꯕ ꯌꯥꯝ ꯋꯥꯗꯤ ꯋꯥꯔꯕꯅꯦꯕ ꯑꯩꯁꯦ
ꯑꯥ ꯑꯥ ꯑꯥ
ꯊꯥꯡ ꯉꯥꯅꯨꯡꯗꯨꯅ ꯇꯨꯝꯗ꯭ꯔꯦ ꯑꯗꯨꯒ ꯅꯨꯡꯗꯥꯡ ꯋꯥꯏꯔꯝ ꯌꯧꯔꯛꯑꯀꯥꯟꯁꯤꯗ ꯕꯣꯜꯗꯦ ꯂꯩꯔꯝꯃꯦꯕ ꯐꯔ ꯇ ꯂꯩꯔꯝꯃꯦꯕ ꯐꯥꯟꯁꯦ ꯐꯥꯔꯣ ꯃꯈꯥꯏꯅꯦꯕꯀꯣ
ꯑꯥ
ꯄꯨꯔꯥꯟꯅ ꯁꯨꯝ ꯌꯦꯡꯅꯤꯡꯉꯛꯑꯦꯅꯦ ꯑꯗꯒꯤ ꯑꯩꯁꯨ ꯎ ꯄꯥꯏꯗꯗꯅ ꯑꯉꯥꯡ ꯇꯨꯏꯁꯟ ꯇꯧꯕꯗꯣ ꯍꯥꯏꯐꯦꯠ ꯆꯠꯂꯨꯔꯒ ꯃꯥꯒꯤ ꯑꯦꯁꯥꯏꯟꯃꯦꯟ ꯄꯨꯒꯗꯕꯗꯣ ꯍꯥꯏꯐꯦꯠ ꯆꯦꯛ ꯇꯧꯕꯤꯔꯝꯃꯦ ꯂꯣꯏ ꯁꯨꯔꯕꯅ ꯁꯨꯔꯦ ꯊꯥ ꯀꯗ ꯆ ꯀꯕꯤ ꯊꯣꯛꯑꯦ ꯑꯩꯁꯦ
ꯑꯥ
ꯏꯔꯨꯖ ꯂꯣꯏꯔꯒ ꯄꯨꯡ ꯇꯔꯨꯛ ꯃꯈꯥꯏ ꯁ꯭ꯋꯥꯏꯗ ꯂꯣꯏꯔꯦ ꯑꯗꯨꯒ ꯉꯥꯏꯍꯥꯛ ꯐꯣꯟ ꯌꯦꯡꯉꯒ ꯇꯔꯦꯠ ꯃꯈꯥꯏ ꯁ꯭ꯋꯥꯏꯗ ꯇꯨꯝꯊꯈ꯭ꯔꯦ
ꯑꯥ
ꯇꯪꯈꯥꯏ ꯁꯔꯨꯛ ꯇꯨꯝꯃꯦ ꯆꯥꯛ ꯑꯃꯨꯛ ꯆꯥꯔꯦ ꯑꯗꯨꯗꯒꯤꯗꯤ ꯇꯨꯝꯕ ꯑꯃꯨꯛ ꯌꯥꯗ꯭ꯔꯦ ꯄꯨꯡ ꯑꯃꯈꯛꯅꯤꯅ ꯇꯨꯝꯃꯤꯁꯦ ꯑꯗꯨ ꯇꯨꯝꯕ ꯌꯥꯗ꯭ꯔꯦ ꯑꯗꯣ ꯕꯥꯔꯣ ꯃꯈꯥꯏꯗ ꯕꯣꯜꯁꯦ ꯌꯦꯡꯉꯦ ꯌꯦꯡꯉꯒ ꯑꯅꯤ ꯃꯈꯥꯏꯗ ꯂꯣꯏꯔꯦꯕ ꯕꯣꯜꯁꯦ
ꯑꯥ ꯑꯥ
ꯑꯅꯤ ꯃꯈꯥꯏꯁꯦ ꯐꯣꯟ ꯉꯥꯏꯍꯥꯛ ꯄꯥꯏꯔꯒ ꯑꯩꯁꯦ ꯑꯩꯅꯃ ꯑꯩꯒꯤ ꯀꯥꯗ ꯌꯦꯡꯉꯒ ꯃꯣꯏ ꯁꯣꯐꯥꯁꯨ ꯑꯗꯨꯝ ꯇꯨꯝꯊꯈ꯭ꯔꯦꯕ ꯑꯍꯨꯝ ꯃꯈꯥꯏꯗꯩ ꯈꯪꯕ꯭ꯔꯥ ꯌꯨꯝꯗꯒ ꯍꯟ ꯆꯟꯗ꯭ꯔꯦꯕ ꯃꯈꯣꯏ
ꯑꯁ ꯂꯩ ꯆꯂꯦ
ꯁꯤꯗꯒꯤ ꯇꯨꯝꯃꯒ ꯄꯨꯡ ꯃꯔꯤ ꯃꯈꯥꯏꯗ ꯃꯥ ꯁ ꯍꯧꯒꯠꯂꯛꯑꯦ ꯑꯩꯈꯣꯏ ꯃꯁ ꯑꯉꯥꯡ ꯊꯨ ꯉꯇꯥ ꯆꯠꯄꯅꯤꯅ ꯃꯔꯤ ꯃꯈꯥꯏꯗꯤ ꯃꯤꯀꯞ ꯊꯣꯛꯑꯦꯗꯅ ꯑꯩꯁꯤꯗ ꯑꯗꯨ ꯍꯥꯏꯐꯦꯠ ꯍꯥꯏꯐꯦꯠ ꯗꯣꯁ ꯑꯣꯞ ꯇꯧꯔ ꯂꯩꯔꯦ ꯑꯗꯨꯒ ꯑꯩꯈꯣꯏꯒꯤ ꯑꯩꯒꯤ ꯁꯦꯟꯁꯥꯇ꯭ꯔ ꯑꯗꯣ ꯄꯨꯡ ꯃꯉꯥ ꯃꯈꯥꯏꯗ ꯍꯧꯒꯠꯂꯛꯑꯦꯕꯀꯣ ꯑꯗ ꯏꯃꯅ ꯊꯣꯛꯂꯛꯑꯒ ꯇꯤꯕꯤ ꯀꯥꯗꯨꯗ ꯇꯤꯕꯤꯤ ꯊꯥꯜꯂꯛꯑꯦꯕꯀ ꯃꯥꯁꯨ
ꯑꯗꯨ ꯅ ꯅꯨꯃꯤꯁꯤꯉ
ꯑꯗꯩ ꯃꯤꯠ ꯑꯗꯨꯝ ꯁꯤꯡꯉꯦ ꯑꯩ ꯑꯗꯨꯝ ꯍꯧꯒꯠꯂꯦ ꯄꯨꯡ ꯃꯉꯥ ꯃꯈꯥꯏꯗꯨꯝꯗ ꯄꯨꯡ ꯑꯅꯤꯗ ꯀꯩꯅꯣꯝ ꯇꯨꯝꯃꯒ ꯑꯩꯁꯦ
ꯔꯦꯉ
ꯑꯗꯒꯤ ꯄꯨꯡ ꯃꯉꯥꯡ ꯃꯈꯋꯥꯏꯗ ꯍꯧꯒꯠꯂꯒ ꯌꯨꯝꯗ ꯌꯨꯝ ꯃꯅꯤꯡꯗ ꯄꯠꯂꯥꯎ ꯆꯠꯂꯨꯔꯦ ꯌꯨꯝꯗ ꯑꯗꯨꯒ ꯕ꯭ꯔꯁ ꯁꯦꯡꯗꯣꯛꯒ ꯑꯩꯈꯣꯏ ꯌꯨꯝꯁꯦ ꯊꯣꯡꯉ ꯍꯪꯉꯝꯗ꯭ꯔꯤꯕꯀꯣ
ꯑꯗꯣ ꯕ꯭ꯔꯁ ꯀꯩꯀꯥꯁꯦ ꯃꯅꯤꯡꯗ ꯂꯣꯏ ꯊꯝꯕꯅꯤꯅ ꯃꯅꯤꯡꯗ ꯀꯩꯅꯣ ꯇꯧꯔꯒ ꯃꯅꯤꯡꯗ ꯆꯠꯂꯕ꯭ꯔꯥ ꯁꯦꯡꯗꯣꯛꯑꯦꯗꯅ ꯑꯗꯨ ꯂꯑ ꯑꯗꯨꯒ ꯂꯥꯛꯑꯒ ꯁꯣꯝꯗ ꯆꯥ ꯊꯛꯇꯣꯛꯑꯦ ꯑꯩꯅꯃꯅ ꯆꯥ ꯂꯣꯜꯂꯝꯃꯦ ꯑꯣ ꯆꯥ ꯊꯛꯑꯒ ꯂꯥꯏ ꯀꯣꯟ ꯐꯦꯛꯃ ꯆꯦꯜꯂꯦꯕ ꯌꯨꯝꯁꯤꯗ ꯑꯩꯣꯏ ꯃꯥꯏꯟ ꯆꯩꯅꯤꯅ ꯂꯥꯏꯀꯣꯟꯦꯨꯛ ꯐꯦꯡꯗꯣꯛꯑꯦ ꯈꯪꯕ꯭ꯔꯥ ꯑꯗꯨꯒ ꯄꯨꯡꯗꯤ ꯇꯔꯨꯛ ꯇꯁꯦ ꯂꯥꯛꯑꯅꯤꯣ ꯆꯥ ꯊꯛꯂꯣꯏꯨꯔꯛꯄꯗ ꯂꯥꯏꯀꯣꯟ ꯐꯦꯡꯕꯗꯗꯤ ꯑꯗꯨꯣ ꯃꯦꯠꯁꯦ ꯇꯔꯨꯛ ꯃꯈꯥꯏꯅꯦ ꯍꯥꯏꯔꯁꯨ ꯄ꯭ꯂꯦꯟ ꯂꯥꯏꯟ ꯊꯣ ꯂ ꯄꯔꯤ ꯇꯔꯨ ꯃꯤꯅꯤꯠꯔꯥ ꯁ꯭ꯋꯥꯗ ꯊꯣꯛꯂꯛ
ꯑꯣꯅꯥ ꯑꯉꯅꯥ
ꯑꯗꯨꯒꯤ ꯄꯨꯡ ꯇꯔꯨꯛ ꯇꯥꯕꯁꯗ ꯑꯩꯁꯦ ꯂꯥꯏ ꯑꯩꯈꯣꯏꯁꯦ ꯆꯥ ꯐꯦꯡꯒ ꯊꯝꯂꯝꯝꯃꯦ ꯑꯗꯨ ꯆꯦꯜꯂꯛꯑꯦ ꯍꯣꯏ ꯃꯦꯆꯤ ꯊꯣꯛꯂꯛꯄ ꯍꯔꯔꯣꯏ ꯑꯗꯣ ꯑ ꯍꯦꯛ ꯍꯜꯂꯛꯄꯒ ꯊꯣꯛꯂꯛꯑꯦ ꯃꯦꯆꯁꯦ ꯇꯦꯡ ꯇꯦꯡ ꯇꯦꯡ
ꯊꯦꯡ ꯊꯦꯡ ꯊꯦꯡꯉꯦ ꯅꯪ ꯋꯥꯔꯤꯁꯦ ꯑꯩ ꯁꯤꯁꯦ
ꯑꯗꯨ ꯌꯥꯝ ꯅꯨꯡꯉꯥꯏꯔꯦꯕ ꯑꯩ ꯆꯤꯊꯣꯔꯒ ꯌꯦꯡꯈ꯭ꯔꯦ ꯏꯕꯣꯜꯗꯣ
ꯑꯁ ꯑꯗꯨꯒ ꯃꯥꯅ ꯍꯦꯇ꯭ꯔꯤꯛꯁꯦꯛꯇ ꯆꯟꯁꯤꯟꯕꯅꯦꯕ ꯑꯗꯩ ꯅꯪꯁꯦ ꯍꯦꯛꯇ ꯍꯔꯥꯎꯕꯅꯦꯕ
ꯇꯧꯕꯅꯦꯕ ꯑꯩꯈꯣꯏ ꯇꯥꯛꯑꯒ ꯑꯩꯁꯦ
ꯑꯁ ꯃꯥꯗꯣ ꯌꯥꯝ ꯅꯩ ꯍꯥꯏꯕ ꯄꯥꯎ ꯑꯃ ꯇꯥꯏ ꯑꯩ ꯍꯟꯗꯛ
ꯅ ꯌꯥꯝ ꯅꯅꯨꯡꯁꯤꯦ ꯃꯥꯗꯣꯁ
ꯑꯗꯨ ꯃꯥ ꯍꯟꯗꯛꯅ ꯃꯥꯏ ꯂꯖ ꯒꯦꯝꯅꯦ ꯍꯥꯏꯕ꯭ꯔꯥ
ꯎꯝ ꯋꯥꯔꯜ ꯀꯞ ꯂꯥꯁꯅꯦ ꯍꯟꯗꯛꯅ
ꯑꯣ ꯑꯗꯨ ꯃꯥ ꯋꯦꯜꯀ ꯃꯊꯗ ꯌꯥꯎꯔꯦ ꯑꯁ
ꯋꯥꯔꯜ ꯀꯞ ꯋꯥꯔꯜ ꯀꯞ ꯋꯥꯔꯜ ꯀꯞ ꯁꯥꯟꯅꯕꯁꯦ ꯃꯤ ꯑꯃꯅ ꯁꯥꯟꯅꯕꯁꯦ ꯃꯉꯥ ꯈ꯭ꯋꯥꯏ ꯌꯥꯡꯕꯗ ꯃꯉꯥꯅꯦꯕ ꯁꯥꯟꯅꯁꯦ ꯑꯗꯣ ꯃꯥꯗꯤ ꯍꯟꯗꯛꯛꯇ ꯇꯔꯨꯛ ꯁꯨꯏꯦꯕ ꯃꯥꯅ ꯌꯥꯝꯃꯤ
ꯋꯥ ꯇꯔꯨꯛ ꯂꯥꯛ ꯑꯦ ꯑꯁ ꯑꯝꯇ ꯈꯜꯂꯤꯂ ꯌꯥꯎꯅꯦ ꯋ ꯀꯞꯇ ꯇꯔꯨꯛꯂꯛ ꯁꯥꯟꯅꯕ ꯍꯥꯏꯁꯦ ꯑꯝ ꯃꯥꯏ
ꯋꯥꯔꯜꯗ ꯀꯞꯀꯤ ꯈ꯭ꯋꯥꯏ ꯒꯣꯜ ꯆꯟꯕꯁꯦ ꯁꯤꯛꯁꯇꯤꯟ ꯒꯣꯜꯁꯅꯦꯕ ꯑꯗꯣ ꯃꯥ ꯍꯟꯗꯛ ꯁꯤꯛꯁꯇꯤꯟ ꯁꯨꯔꯦꯕ ꯅꯍꯥꯟꯒꯤ ꯃꯦꯠꯁꯇꯨꯗ ꯑꯗꯨꯗꯤ
ꯅꯍꯥꯟ ꯁꯤꯛꯁꯇꯤꯟ ꯁꯨꯈ꯭ꯔꯦ
ꯅꯍꯥꯟ ꯁꯤꯛꯇꯤꯟ ꯁꯨꯔꯦ ꯃꯄꯨꯟꯁꯤꯒꯤ ꯑꯣꯏꯅ ꯋꯥꯔꯜ ꯀꯞꯀꯤ ꯒꯣꯜꯁꯦ
ꯋꯦꯠ ꯋꯥꯔꯜ ꯀꯞꯀꯤ ꯒꯣꯜꯁꯁꯦ ꯁꯤꯛꯁꯇꯤꯟ ꯁꯨꯈ꯭ꯔꯦ
ꯋꯥꯀꯞ ꯍꯥꯏꯗꯤ ꯃꯌꯥꯝ ꯃꯌꯥꯝ ꯆꯍꯤ ꯃꯌꯥꯝ ꯇꯧꯔꯛꯏ ꯋꯥꯀꯞ
ꯍꯣꯏ ꯍꯣꯏ ꯋꯥꯔꯜ ꯀꯞꯇ ꯍꯩꯃꯥ ꯌꯥꯃꯦ ꯑꯗꯨꯗꯤ
ꯃꯦꯠ ꯃꯦꯠ ꯋꯥꯔꯜ ꯀꯞꯇ ꯁꯥꯟꯅꯩꯁꯦ ꯑꯅꯤ ꯑꯍꯨꯝ ꯀ꯭ꯇꯔ ꯐꯥꯏꯅꯜꯁ ꯁꯦꯃꯤꯐꯥꯏꯅꯦꯜ ꯌꯧꯔ ꯐꯥꯏꯅꯦꯜ ꯌꯧꯔꯒꯗꯤ ꯇꯔꯨꯛꯨꯛꯦꯕ ꯃꯦꯠꯆ ꯁꯥꯟꯅꯩꯁꯗꯤ ꯋꯥꯔꯜ ꯀꯞ ꯑꯃꯗ
ꯑꯣ ꯑꯗꯨꯗꯤ ꯌꯥꯝꯃꯤꯅꯦꯀꯣ ꯑꯗꯨ ꯈꯗꯤꯡꯒꯤꯒꯣꯛꯑꯒ ꯑꯃꯥꯡꯒ ꯆꯟꯁꯤꯜꯂꯗꯤ ꯃꯥꯗꯤ ꯑ ꯑꯥ ꯌꯧꯕꯅꯦꯕ
ꯎꯝ ꯑꯗꯣ ꯇꯔꯨꯛ ꯁꯥꯟꯅꯗꯅꯕ ꯁꯦꯃꯤꯐꯥꯏꯅꯦꯜ ꯄ꯭ꯔꯤ ꯀ꯭ꯋꯥꯔꯇꯔ ꯂꯩꯍꯧꯕꯁꯨ ꯌꯥꯎꯔꯗꯤ ꯑꯍꯨꯝꯃꯨꯛꯇꯅꯦꯕ ꯃꯦꯠ ꯁꯥꯟꯅꯗꯣꯏꯁꯦ
ꯑꯣ ꯍꯩꯃꯥ ꯑꯗꯣ ꯍꯟꯗꯛꯁꯦ ꯗ꯭ꯔꯣ ꯌꯥꯝ ꯆꯠ ꯄ ꯃꯥꯜꯂꯤꯀꯣ ꯃꯣꯏ ꯋꯥꯔꯜ ꯀꯞ꯫
ꯆꯠꯂꯦ ꯆꯠꯂꯦ ꯏꯁꯄꯦꯟ ꯍꯣꯏ ꯀꯩꯍꯣꯏ ꯗ꯭ꯔꯣ ꯏꯁꯄꯦꯟꯒꯤ ꯒ꯭ꯔꯨꯞꯇ ꯃꯣꯏ ꯃꯔꯤ ꯌꯥꯎꯕ ꯑꯗꯣ ꯃꯣꯏ ꯂꯣꯏꯃꯛ ꯒ꯭ꯔꯨ ꯗ꯭ꯔꯣ ꯆꯠꯂꯤꯅꯦ꯫
ꯑꯣ ꯑꯗꯨꯗꯤ ꯃꯣꯏꯁꯦ ꯌꯥꯝ ꯍꯩꯕꯒꯤ ꯑꯣꯏꯗ꯭ꯔꯥ ꯅꯪ ꯀꯩ ꯈꯟꯒꯦ꯫
ꯌꯥꯝ ꯍꯩꯕꯩꯁꯨ ꯅꯠꯇꯦ ꯃꯣꯏꯅ ꯏꯁꯄꯦꯟꯒ ꯇꯥꯏꯗꯣ ꯑꯅꯧꯕ ꯍꯟꯗꯛꯇꯪ ꯆꯪꯕ ꯍꯟꯗꯛꯇꯪ ꯀ꯭ꯋꯥꯂꯤꯐꯥꯏ ꯇꯧꯕ ꯇꯤꯝꯅꯦꯕ꯫
ꯑꯣ꯫
ꯑꯗꯣ ꯃꯣꯏ ꯗꯤꯐꯦꯟꯁꯨ ꯂꯤꯡꯉꯦ ꯑꯗꯨꯒ ꯏꯁꯄꯦꯟꯅ ꯁꯇ꯭ꯔꯦꯇꯤꯖꯤ ꯁꯥꯟꯅꯩꯅꯦꯅ ꯄ꯭ꯂꯦꯌꯔ ꯑꯍꯩꯕꯈꯩ ꯊꯥꯗꯣꯛꯇꯕ ꯂꯥꯏꯔ
ꯑꯁ ꯑꯣ ꯑꯗꯨꯒꯤ꯫
ꯎꯝ ꯊꯟꯕ ꯉꯝꯗ꯭ꯔꯕ ꯑꯗꯨꯒ꯫ ꯑꯗꯨ ꯃꯦꯁꯤꯁꯦ ꯃꯦꯠꯆ ꯑꯃꯅꯤ ꯃꯦꯠꯆ ꯈꯔ ꯑꯗꯨꯝ ꯋꯥꯠꯈꯤꯅꯤꯕ ꯍꯥꯏꯗꯤ ꯐꯥꯏꯅꯦꯜ ꯌꯧꯗ꯭ꯔꯒꯁꯨ꯫ ꯃꯦꯠꯆ ꯑꯃꯅꯤꯁꯤꯗ ꯒꯣꯜ ꯈꯔꯗꯤ ꯆꯠꯂꯛꯈꯤꯅꯤꯗꯣ ꯃꯥꯅ ꯑꯗꯨꯝ ꯍꯦꯜꯂꯅꯤꯕ ꯃꯦꯠ꯫
ꯍꯦꯜꯂꯅꯤ ꯍꯦꯜꯂꯅꯤ ꯍꯟꯗꯛ ꯄꯣꯔꯇꯨꯒꯜꯁꯦ ꯈꯔ ꯅꯨꯡꯉꯥꯏ ꯇꯕ꯭ꯔꯣ ꯒꯦꯝꯁꯦ꯫
ꯑꯗꯨꯒ ꯉꯔꯥꯡ ꯌꯥꯝ ꯊꯤꯌꯦ꯫
ꯒꯦꯝ ꯌꯥꯝ ꯐꯖꯗꯕ꯭ꯔꯥ꯫
ꯎꯝ꯫
ꯑꯗꯨ ꯗ꯭ꯔꯣꯗꯤ ꯆꯠꯄ ꯃꯥꯜꯂꯤꯀꯣ꯫
ꯆꯠꯂꯦ ꯆꯠꯂꯦ ꯗ꯭ꯔꯣ ꯆꯠꯂꯦ ꯃꯣꯏꯁꯨ꯫ ꯉꯟꯇꯥꯒ ꯆꯜꯂꯦ ꯃꯣꯏꯅ ꯍꯥꯟꯅ ꯈꯡꯕ꯭ꯔꯥ꯫ ꯒꯣꯜ ꯑꯗꯨꯗꯒꯤ ꯃꯌꯥꯝꯁꯦ ꯍꯔꯥꯎꯅꯔꯦ ꯑꯗꯨꯒ ꯃꯤꯅ ꯍꯟꯗꯣꯛꯈꯤꯕꯗꯒꯤ ꯃꯣꯏ ꯆꯟꯕ ꯉꯝꯒꯤꯗ꯭ꯔꯦ꯫
ꯑꯣ ꯑꯗꯨꯗꯤ ꯋꯥꯟ ꯋꯥꯟꯗꯔꯣ
ꯎꯝ꯫
ꯑꯣ ꯀꯩ ꯀꯩ ꯂꯝꯒ ꯁꯥꯟꯅꯩꯅꯣ꯫
ꯀꯩ ꯂꯝꯅꯣ ꯅꯍꯥꯟ ꯁꯥꯟꯅꯕꯗꯨꯕꯣ ꯎꯝ꯫
ꯀꯥꯎꯔꯕ꯫
ꯑꯥꯎ ꯀꯩ ꯂꯝꯅꯣ ꯂꯝ ꯑꯅꯧꯕꯅꯦ ꯃꯣꯏꯁꯨ꯫
ꯑꯣ ꯀꯣꯡꯒꯣꯒ ꯑꯥ ꯑꯣꯀꯦ ꯑꯣꯀꯦ꯫ ꯑꯥ ꯑꯥ ꯑꯥ ꯑꯁ ꯀꯥꯏ ꯂꯝ꯫
ꯑꯥ ꯁꯥꯎꯠ ꯑꯐ꯭ꯔꯤꯀꯥꯒꯤ ꯂꯝ ꯃꯔꯤꯔꯒꯨꯝ ꯀ꯭ꯋꯥꯂꯤ ꯐꯔꯕꯅꯦ ꯍꯟꯗꯛꯇꯤ꯫
ꯑꯣ ꯂꯝ ꯃꯔꯤ ꯌꯥꯝꯃꯤꯅꯦ ꯑꯗꯨꯗꯤ꯫
ꯍꯟꯗꯛꯅ ꯑꯍꯥꯟꯕ ꯅꯨꯃꯤꯠ ꯑꯗꯨꯃꯥꯏꯅ ꯀ꯭ꯋꯥꯂꯤꯐꯥꯏ ꯇꯧꯖꯩꯁꯦ ꯃꯣꯏ꯫ ꯑꯗꯨ ꯁꯤꯒꯤ ꯍꯩꯇ꯭ꯔꯕ ꯃꯌꯥꯝ ꯃꯔꯛꯁꯦ ꯏꯟꯗꯤꯌꯥꯁꯤꯅ ꯀ꯭ꯋꯥꯂꯤꯐꯥꯏ ꯇꯧ ꯉꯝꯗ꯭ꯔꯕꯅꯤ꯫
ꯑꯁ ꯏꯟꯗꯤꯌꯥꯗꯤ ꯌꯥꯔꯦꯗ꯫ ꯑꯩꯈꯣꯏꯁꯦ ꯋꯥꯔꯜ ꯀꯞ ꯑꯃꯨꯛꯇꯪ ꯐꯥꯎꯗꯤ ꯌꯥꯎꯕꯗꯤ ꯐꯕꯅꯦꯍꯦ꯫ ꯅꯠꯇꯦ ꯒꯦꯝ꯫ ꯑꯗꯣ ꯍꯥꯏꯗꯤ ꯃꯌꯥꯝ ꯌꯥꯝ ꯌꯥꯎꯅ ꯑꯩꯈꯣꯏꯁꯨ ꯌꯥꯎꯔꯗꯤ ꯈꯤꯤꯡ ꯈꯠꯂꯤꯗꯅ
ꯎꯝ
ꯑꯧꯅꯦ ꯑꯧꯅꯦ ꯐꯔꯦ ꯐꯔꯦ ꯐꯔꯦ ꯑꯗꯨꯗꯤ ꯊꯝꯃꯒꯦ ꯊꯝꯃ ꯊꯝꯃꯒꯦ ꯅꯪ ꯕꯣꯗꯣ ꯌꯦꯡꯉꯨꯔꯣ ꯎꯝ ꯊꯝꯃꯦ ꯊꯝꯃꯦ